ꯍꯥꯜꯂꯣ ꯇꯕ꯭ꯔꯣ ꯅꯪꯒꯤ
ꯑꯩꯁꯨ ꯅꯨꯡꯉꯥꯏꯌꯦ
ꯑꯣ ꯀꯩꯗꯧꯔꯤꯕ꯭ꯔꯣ ꯅꯪꯗꯤ ꯍꯧꯖꯤꯛ
ꯍꯧꯖꯤꯛꯁꯦ ꯅꯨꯡꯁꯤꯠ ꯁꯤꯠꯄ ꯅꯨꯡꯁꯤꯠꯇꯨ ꯀꯟꯅ ꯁꯤꯠꯄꯒꯤ ꯑꯗꯨ ꯎꯝ ꯑ ꯀ꯭ꯔꯤ ꯍꯥꯏꯁꯤꯔꯥ ꯇꯦꯔꯦꯁꯇ ꯊꯣꯛꯂꯒ ꯅꯨꯡꯁꯤꯠꯇꯨ ꯑꯗꯨꯝ
ꯑꯣ ꯈꯪꯉꯦ ꯈꯪꯉꯦ ꯑꯩ ꯈꯪꯉꯦ
ꯀꯩꯅꯣ ꯇꯧꯔꯒ ꯂꯩꯌꯦ ꯌꯥꯝ ꯅꯨꯡꯉꯥꯏꯗ꯭ꯔꯣ ꯅꯨꯡꯁꯤꯠꯇꯨ ꯀꯩꯅꯣꯇꯧꯕꯒꯤ
ꯎꯝ ꯆꯥꯛ ꯏꯁꯤꯡꯗꯤ ꯊꯣꯡꯅꯔꯕꯣ
ꯑ ꯍꯨꯖꯤꯛ ꯊꯔꯣꯏ ꯀꯥꯝꯕꯤꯔꯒ ꯉꯛꯇꯪ ꯉꯥꯏꯕ
ꯏꯁ ꯊꯔꯣꯏꯕꯨ ꯀꯥꯝꯔꯨꯅꯦ ꯀꯨꯀꯔꯗ ꯀꯥꯝꯃꯤꯔꯣ ꯍꯥꯏꯁꯦ
ꯍꯣꯏ ꯑꯃꯔꯛꯀꯥꯝꯔꯅꯤ ꯑꯗꯨꯒ ꯈꯥꯡꯗ ꯑ ꯏꯁꯤꯡꯗꯣ ꯑꯃꯨꯛꯀ ꯀꯪꯍꯜꯂꯅꯤ ꯑꯗꯨ ꯃꯊꯪꯗ ꯊꯥꯎ ꯉꯧꯔꯒ ꯑꯃꯨꯛꯀ ꯊꯣꯡꯉꯗꯧꯕ
ꯑꯁ ꯉꯁꯤ ꯈꯛꯇꯅꯤꯗ ꯀꯨꯀꯔꯗ ꯊꯔꯣꯏꯅꯦ ꯀꯥꯝꯃꯦ ꯍꯥꯏꯕ ꯇꯥꯕꯥ
ꯅꯠꯇ꯭ꯔꯗꯤ ꯃꯅꯨꯡꯗ ꯀꯔꯤ ꯍꯥꯏꯁꯤꯔꯥ ꯎꯝ ꯁ꯭ꯂꯤꯄ꯭ꯔꯤ ꯇꯧꯕ
ꯑꯥ ꯑꯥ ꯑ
ꯅꯠꯇꯦ ꯎꯝ ꯑꯃꯣꯠꯄꯁꯤꯡꯗꯨꯗꯤ ꯉꯔꯥꯡ ꯅꯨꯡꯗꯥꯡꯗꯣ ꯇꯤꯡꯔꯒ ꯑꯃꯨꯛꯀ ꯇꯔꯥꯔꯛꯒꯨꯝꯕ ꯑꯗꯨꯝ ꯆꯥꯝꯊꯣꯛꯈ꯭ꯔꯦ
ꯑꯣ ꯑꯣ ꯑꯣ
ꯑꯗꯣ ꯃꯥꯒꯤꯗꯣ ꯉꯥꯈꯣꯏꯒꯨꯝꯅ ꯈꯔ ꯇꯝꯊꯤꯕ ꯅꯠꯇ꯭ꯔꯒ ꯎꯝ ꯀ꯭ꯔꯤꯍꯥꯏꯁꯤꯔꯥ ꯌꯥꯝꯅ ꯅꯥꯟꯗꯕ ꯑꯃ ꯂꯩꯌꯦꯅ
ꯑꯣ ꯑꯣ ꯑꯣ
ꯁꯂꯥꯏꯃꯤ ꯇꯧꯗꯣ ꯑꯗꯨꯗꯣ ꯂꯧꯊꯣꯛꯅꯤꯡꯉꯥꯏ
ꯍꯣꯏ ꯍꯣꯏ ꯍꯣꯏ ꯍꯧꯔꯝꯃꯅꯤꯗ ꯑꯗꯨꯗꯤ ꯐꯖꯅꯀꯣ
ꯑꯥ ꯁꯨꯃꯥꯏꯅ ꯆꯥꯏꯌꯦ ꯅꯠꯇ꯭ꯔꯗꯤ ꯑꯁ ꯄꯜꯂꯦ
ꯌꯥꯏ ꯌꯥꯏ ꯁꯔꯣꯏ ꯈꯛꯇ ꯊ ꯊꯥꯎ ꯉꯧꯗꯣꯏꯔꯥ ꯅꯠꯇ꯭ꯔꯒ ꯑꯗꯨꯝ ꯏꯔꯣꯝꯕ ꯏꯒ ꯇꯧꯗꯣꯏꯔꯦ
ꯑꯍꯣꯏ ꯊꯥꯎ ꯉꯧꯔꯒ ꯉꯁꯤꯗꯤ ꯎ ꯑꯗꯨꯒ ꯑꯣ
ꯑꯣ ꯍꯧꯥꯎꯔꯅꯤ ꯍꯥꯎꯔꯅꯤ ꯑꯗꯨꯗꯤ ꯊꯥꯎꯍꯧꯔꯁꯤ ꯎꯝ ꯂꯩꯏꯔꯣ ꯅꯠꯇ꯭ꯔꯒ ꯈꯣꯟꯕ ꯆꯠꯄ꯭ꯔꯣ ꯊꯔꯑꯣꯣꯏꯗꯤ
ꯂꯩꯕꯅꯤ
ꯑꯣ ꯇꯥꯡꯕ꯭ꯔꯣ ꯊꯔꯣꯏꯁꯦ ꯍꯟꯗꯛꯀꯥꯟꯁꯤꯕꯨ
ꯑ ꯀꯧꯇꯥꯗ
ꯎꯝ
ꯎꯝ ꯆꯃ ꯍꯥꯏ ꯍꯥꯏꯃ ꯃꯥꯦ
ꯑꯣ ꯑꯣ ꯑꯗꯨꯗꯤ ꯃꯥꯟꯅꯩꯗ ꯑꯣ ꯑꯣ ꯑꯣ ꯃꯅꯩꯗ ꯑꯗꯨꯗꯦ ꯆꯤꯗꯒ
ꯉꯔꯥꯡꯗꯣ ꯊꯦꯡꯅ ꯄꯨꯔꯛꯑꯦ ꯍꯥꯏꯅ ꯑꯩꯈꯣꯏꯒꯤ ꯂꯩꯀꯥꯏꯗꯀꯣ ꯅꯨꯄꯤ ꯑꯃꯅ ꯃꯥ ꯀꯩꯊꯦꯜꯗ ꯐꯝꯕ ꯑꯗꯨ ꯅꯨꯄꯤꯅ ꯎꯝ ꯊꯦꯡꯅ ꯄꯨꯔꯛꯄ ꯉꯁꯤꯅ ꯄꯨꯔꯛꯄ ꯂꯩꯌꯦ ꯍꯥꯏ ꯍꯔꯄꯀꯣ ꯇꯨ ꯁꯟꯗꯦ ꯑꯣꯏꯕꯅꯤꯅ ꯅꯣꯏ ꯏꯟꯁꯥꯡ ꯂꯩꯕ꯭ꯔꯥ ꯍꯥꯏꯅ ꯍꯪꯂꯛꯄꯗ ꯑꯗꯨꯝ ꯂꯧꯕ ꯌꯥꯏ ꯍꯈꯤꯇ ꯍꯦꯟꯅ ꯂꯧ ꯂꯧꯈ꯭ꯔꯕ ꯑꯗꯣ ꯉꯔꯥꯡꯗꯣ ꯑꯣꯚꯔꯅꯥꯏꯠ ꯊꯤꯡꯕꯤꯔꯣ ꯀꯣ
ꯍ
ꯃꯁꯤꯁꯤ
ꯍꯧꯔꯝꯃꯅꯤ ꯍꯧꯔꯝꯃꯅꯤ ꯑꯗꯨꯗꯤ ꯐꯖꯅ ꯆꯠꯊꯣꯛ ꯍꯣꯔꯦ
ꯍꯣꯔꯦꯟ ꯕꯥꯎ ꯐꯖꯅ ꯌꯦꯡꯗꯕ
ꯑꯣ ꯃꯨꯕꯥꯗ ꯍꯥꯏꯔꯗꯨꯒ
ꯎꯝ
ꯉꯁꯤꯗꯤ ꯁꯟꯗꯦꯅꯦ ꯀꯥꯏ ꯀꯥꯏ ꯆꯠꯂꯒꯦ
ꯉꯁꯤꯁꯦ ꯑꯩꯈꯣꯏ ꯑ ꯄꯥꯕꯨꯡꯅꯦ ꯑꯗꯨꯒ ꯑꯩꯈꯣꯏꯒꯤ ꯏꯃꯥ ꯇꯣꯟꯅꯦ ꯏꯃꯥ ꯆꯥꯎꯕꯤꯅꯦ ꯑꯗ ꯃꯣꯏꯅ ꯑꯩꯈꯣꯏ ꯌꯨꯝꯗ ꯂꯥꯛꯄꯀꯣ ꯑꯗꯨꯗ ꯁꯤꯡꯖꯨ ꯁꯦꯝꯃ ꯀꯔꯤ ꯀꯒꯤꯅꯣ ꯑꯗꯨꯝ ꯋꯥꯔꯤ ꯁꯥꯟꯅꯔꯒ ꯑꯗꯨꯝ ꯂꯩꯕ
ꯑꯣ ꯑꯣ ꯅꯨꯡꯉꯥꯏꯅꯦ ꯑꯗꯨꯗꯤ
ꯃꯔꯛ ꯃꯔꯛꯇ ꯃꯣꯏꯗꯤ ꯑꯗꯨꯝ ꯂꯥꯛꯄꯅꯦ ꯑꯗꯨꯒꯤ
ꯐꯥꯏꯌꯦ ꯐꯥꯏꯌꯦ
ꯑꯥ ꯃꯣꯏ ꯃꯆꯨꯁꯤꯡ ꯀꯔꯤ ꯇꯧꯔꯒ ꯂꯩꯕ꯭ꯔꯥ ꯔꯨꯝꯕꯤꯒꯦ ꯍꯥꯏꯦꯅ ꯇꯝ ꯂꯅꯥꯀꯣ ꯀꯣ
ꯍꯣꯏ ꯍꯣꯏ ꯌꯥꯝ ꯐꯩꯌꯦ
ꯍꯣꯏ ꯌꯨꯝꯗ ꯂꯩꯕꯅꯤꯅ ꯑꯗꯨꯝ ꯐꯪꯉꯦꯗꯣ ꯑꯗꯨꯝ ꯌꯨꯝꯗ ꯂꯩꯕꯒꯤ ꯐꯥꯕ ꯍꯥꯏꯒꯗꯕ ꯈꯪꯗꯦ
ꯐꯌꯦ ꯐꯌꯦ
ꯎ
ꯑꯇꯣꯞꯄ ꯅꯨꯃꯤꯠꯇꯨꯗꯤ ꯃꯣꯏꯁꯨ ꯃꯣꯏꯒꯤ ꯊꯕꯛ ꯊꯕꯛ ꯆꯠꯂꯦ ꯑꯩꯈꯣꯏꯁꯨ ꯊꯕꯛ ꯆꯠꯂꯦꯅ ꯑꯗꯨ ꯑꯣꯏꯕꯒꯤ
ꯁꯟꯗꯦꯗ ꯈꯛꯇ ꯐ꯭ꯔꯤ ꯂꯩꯕꯒꯦꯀꯣ ꯄꯨꯟꯕꯅꯦꯕꯀꯣ ꯍꯣꯏ ꯍꯣꯏ ꯃꯥꯅꯤ ꯃꯥꯅꯤ
ꯑꯗꯨ ꯃꯊꯪꯗꯗꯤ ꯑꯃꯨꯛꯀ ꯃꯤ ꯑꯃꯈꯣꯏꯗ ꯑꯗꯨꯝ ꯆꯠꯄ ꯀꯣ ꯋꯥꯔꯁꯤꯠ ꯂꯣꯏꯔ ꯋꯥꯔꯁꯤꯞ ꯂꯣꯏꯕ ꯃꯇꯨꯡꯗꯀꯣꯨꯀ ꯑꯗꯨꯝ ꯆꯠꯄ
ꯎꯝ
ꯅꯥꯟꯗꯩ ꯀꯔꯤ ꯇꯧꯔꯒ ꯂꯩꯕ꯭ꯔꯥ
ꯉꯁꯤꯁꯦ ꯎꯝ ꯑꯗꯨꯝ ꯑꯩꯁꯨ ꯃꯁꯤꯗꯤ ꯑꯣꯐ ꯂꯩꯕꯅꯤꯅ ꯁꯨꯇꯤ ꯂꯩꯕꯅꯤꯅ ꯏꯃꯥꯟꯅꯕꯤ ꯈꯣꯏꯗ ꯀꯣꯏꯕ ꯆꯠꯂꯦ ꯑꯗꯨꯒ ꯏꯃꯥꯟꯅꯕꯤ ꯑꯩꯈꯣꯏ ꯁꯤꯡꯖꯨ ꯆꯥꯔꯒꯀꯣ ꯍꯧꯖꯤꯛ ꯈꯛꯇ ꯍꯜꯂꯛꯇ ꯉꯥꯏꯔꯦ ꯑꯩꯁꯨ ꯍ
ꯌꯨ ꯇꯥ ꯄ꯭ꯔꯥ
ꯀꯣꯕꯤꯒ ꯃꯤꯃꯤꯒ ꯆꯥꯏꯑ ꯑꯩꯈꯣꯏꯁꯨ
ꯑ ꯑꯗꯨꯗ ꯁꯥ ꯑꯀꯪꯕ ꯍꯥꯞꯂꯗꯤ ꯍꯥꯎꯕꯅꯦ
ꯍꯣꯏ ꯁꯥꯒꯕꯗꯤ ꯂꯩꯇ꯭ꯔꯦ ꯆꯥꯛ ꯀꯥꯡꯕꯨꯗꯤ ꯆꯥꯅꯤꯡꯉꯥꯏ ꯂꯨꯅꯦ ꯇꯥꯡꯉꯤꯅꯦ
ꯅꯠꯇ꯭ꯔꯗꯤ ꯎꯝ ꯌꯦꯗꯣ ꯐꯖꯅ ꯎꯝ ꯉꯧꯔꯒ ꯀꯪꯍꯟꯕꯗꯣ ꯑꯗꯨꯁꯨ ꯍꯥꯎꯅꯤ
ꯎꯝ ꯍꯥꯎꯕꯅꯤꯅꯦ ꯂꯩꯇ꯭ꯔꯤꯁꯦ
ꯄꯨꯜꯂꯗꯤ ꯊꯣꯛꯄꯅꯤꯗ
ꯍ ꯍꯣꯏ ꯑꯩꯈꯣꯏꯁꯨ ꯈꯨꯗꯛꯇ ꯍꯥꯏꯔꯛꯄꯅꯤꯅ ꯀꯌꯥꯝꯝ ꯀꯩꯅꯣ ꯇꯧꯗ꯭ꯔꯕꯀꯣ ꯑꯗꯨꯝ ꯑꯔꯩ ꯑꯔꯩꯕꯗ ꯁꯦꯝꯃꯒ ꯑꯗꯨꯝ ꯆꯥꯈ꯭ꯔꯕ ꯑꯩꯈꯣꯏꯁꯨ ꯑ ꯃꯗꯨꯒꯗ ꯃꯊꯪꯗ ꯑꯣꯏꯅ ꯐꯖꯅ ꯆꯥꯃꯤꯟꯅꯔꯁꯦꯅ ꯎꯝ
ꯎꯝ ꯃꯤ ꯑꯃꯗꯤ ꯁꯨꯃꯥꯏꯅ ꯍꯥꯎꯕꯅꯤ
ꯑꯣ ꯍ ꯍ
ꯍꯈꯣꯏꯁꯨ ꯃꯔꯨꯞꯈꯣꯏ ꯇꯤꯜꯂꯗꯤ ꯁꯤꯡꯖꯨ ꯈꯛꯇ ꯆꯥꯁꯦ ꯍꯥꯏꯕꯗꯣ ꯃꯨꯀꯥ ꯆꯛꯁꯥꯅꯤꯉꯥꯏ
ꯎꯝ ꯑꯣ ꯍ ꯇ
ꯄ ꯑ ꯃꯤꯑꯃꯅ ꯑꯩ ꯉꯁꯤꯗꯤ ꯁꯤ ꯄꯨꯊꯣꯛꯀꯦ ꯀꯦꯖꯤ ꯑꯃꯈꯛꯛꯇ ꯑꯣꯏꯔꯁꯨ ꯑꯗꯨꯝ ꯆꯥꯃꯤꯟꯅꯕꯅ
ꯍꯣꯏ ꯅꯣꯏꯗꯤ ꯄꯩꯁꯥ ꯄꯥꯏꯕꯤꯈ ꯑꯣꯏꯔꯅꯤ ꯑꯗꯨꯒꯤꯅꯦ ꯑꯩꯈꯣꯏꯗꯤ ꯑꯗꯨꯒꯨꯝꯕ ꯂꯩꯇꯦ
ꯃꯤ ꯑꯅꯤ ꯑꯍꯨꯝ ꯃꯔꯤ ꯃꯉꯥꯗꯣ ꯍꯥꯏꯗꯤ ꯃꯤ ꯑꯃꯅ ꯑꯩꯉꯣꯟꯗ ꯑ ꯆꯥꯃ ꯂꯩꯌꯦ ꯏꯉꯣꯟꯗ ꯑꯪ ꯌꯥꯡꯈꯩ ꯂꯩꯌꯦ ꯑꯗꯨꯒꯨꯝꯕ ꯑꯗꯨꯝ ꯍꯥꯏꯗꯣꯛꯂꯗꯤ ꯑꯗꯨꯝ ꯄꯤꯖꯔ ꯑꯗꯨ ꯑꯣꯏꯔꯗꯤ ꯀꯦꯖꯤ ꯑꯃꯈꯛꯇꯪꯁꯨ ꯂꯧꯔꯒ ꯉꯧ ꯉꯧꯔꯤꯁꯦ ꯑꯗꯨ ꯑꯣꯏꯔꯗꯤ ꯀ꯭ꯔꯤ ꯗꯥꯎ ꯒꯨꯝꯕ ꯊꯣꯡꯅꯕ ꯑꯗꯨꯝ ꯆꯥꯥꯁꯩ ꯍꯥꯏꯕ
ꯎꯝ
ꯑꯗꯨꯝ ꯊꯣꯛꯄꯗꯣ ꯍꯥꯏꯕꯗꯤ ꯄꯨꯜꯂꯗꯤ ꯑꯃꯨꯛꯀ ꯆꯠ ꯆꯗ꯭ꯔꯒ ꯆꯠꯄꯗꯣ ꯅꯨꯡꯉꯥꯏꯇ
ꯑ ꯍꯣꯏ ꯍꯣꯏ ꯃꯥꯅꯦ ꯃꯥꯅꯦ ꯅꯨꯡꯇꯤꯒꯤ ꯄꯨꯟꯕꯁꯨ ꯅꯠꯇꯕꯅꯤꯅ ꯀꯣꯅꯨꯡ ꯐꯥꯗꯣꯛ ꯄꯨꯟꯕꯗꯣ ꯑꯗꯨꯗ ꯆꯥꯍꯧꯒꯗꯕꯅꯤ ꯍ ꯍꯣꯏ ꯍꯣꯏ ꯅꯨꯄꯤꯗꯤ ꯈꯔ ꯈꯔ ꯆꯥꯕꯗꯁꯨ ꯄꯥꯝꯃꯅꯤ ꯁꯤꯡꯖꯨꯒꯨꯝꯕꯨ ꯄꯤꯗꯁꯨꯗꯦ
ꯑꯗꯨꯒ ꯆꯥꯕꯗꯨꯗꯅ ꯑꯗꯨꯝ ꯅꯨꯡꯁꯤꯕꯁꯨ ꯆꯨꯊꯣꯛꯄꯀꯣ ꯃꯤ ꯑꯃ ꯑꯃꯕꯨ ꯑ
ꯑꯐ
ꯍꯧꯖꯤꯛꯇꯤ ꯅꯪꯗꯤ ꯀꯔꯤ ꯏꯟꯁꯥꯡ ꯊꯣꯡꯒꯅꯤ ꯉꯁꯤꯗꯤ
ꯑꯁ ꯈꯪꯗꯦꯗ ꯉꯁꯥꯏꯁꯤꯡꯁꯨ ꯆꯥꯅꯤꯡ ꯆꯥꯕꯒꯤ ꯑꯩꯁꯦ ꯆꯥꯛ ꯆꯥꯅꯤꯡꯗ꯭ꯔꯕ
ꯈꯖꯤꯛꯇꯪꯗꯤꯥꯔ ꯆꯥꯔꯣ ꯅꯠꯇ꯭ꯔꯗꯤ ꯅꯨꯡꯗꯥꯡꯗ
ꯎꯝ ꯆꯥꯛ ꯆꯥꯕꯁꯦ ꯈꯔ ꯄꯥꯛ ꯆꯒꯟꯗꯦꯕ ꯑꯗꯨꯒꯤ
ꯅꯨꯡꯗꯥꯡꯗ ꯂꯥꯝꯔꯛꯑꯅꯤ ꯑꯩꯗꯤ ꯆꯥꯛ ꯆꯥꯛ ꯂꯥꯝꯔꯗꯤ ꯇꯨꯝꯕ ꯌꯥꯗꯦ
ꯍ‌ꯣꯏꯅ‌ꯦ ꯑꯗꯨꯕꯨꯗꯤ
ꯅꯨꯡꯗꯥꯡꯔꯝꯗꯨ ꯅꯨꯡꯗꯥꯡꯗꯁꯨ ꯑꯗꯨꯝ ꯆꯥꯛ ꯂꯥꯝꯔꯗꯤ ꯍꯦꯛ ꯍꯧꯒꯠꯂꯒ ꯆꯥꯛ ꯆꯥꯕꯅ
ꯌꯥꯏ ꯌꯥ ꯍꯣꯔꯦꯟ ꯍꯣꯏ ꯆꯥꯛ ꯂꯥꯝꯃꯗꯤ ꯍꯣꯔ‌ꯦꯟ ꯑꯩ ꯑꯃꯨꯛ ꯆꯥꯛ ꯊꯣꯡꯕ ꯇꯥꯔꯦ ꯍꯧꯖꯤꯛ ꯍꯧꯖꯤꯛꯇꯤ ꯆꯥꯅꯤꯡꯗ꯭ꯔꯦꯗ ꯆꯥꯅꯤꯡꯕꯁꯨ ꯐꯥꯎꯗ꯭ꯔꯦ ꯍꯧꯖꯤꯛꯇꯤ
ꯎꯝ
ꯉꯁꯥꯏ ꯁꯤꯡꯖꯨ ꯆꯥꯕꯒ ꯗꯨꯏ
ꯑꯩꯕꯨ ꯀꯣꯜ ꯇꯧꯔꯗꯤ ꯏꯃꯥ ꯑ ꯆꯥꯛ ꯑꯀꯪꯕꯗꯣ ꯉꯧꯔꯒ ꯑꯥ ꯆꯖꯤꯛ ꯀꯪꯍꯟꯕꯤꯕꯗꯣ
ꯑ ꯑꯣ ꯈꯪꯉ‌ꯦ ꯈꯪꯉꯦ
ꯑꯗꯨ ꯉꯧꯔꯒ
ꯎꯝ
ꯎꯝ ꯆꯤꯀꯤ ꯔꯦꯁꯥ ꯎꯝ ꯈꯥꯃ‌ꯦꯟꯅꯦ
ꯑꯥ
ꯑꯗꯨꯒ ꯕꯤꯟꯁ ꯈꯔꯅꯦ
ꯎꯝ
ꯇꯨ ꯎꯝ ꯀꯣꯕꯤꯅꯦ ꯑꯗꯨꯝ ꯆꯥꯏꯗ ꯃꯤꯃꯤ ꯔꯝꯄꯝꯒꯨꯝꯕ ꯑꯗꯨꯝ ꯍꯥꯞꯔꯒꯀꯣ
ꯑꯣ ꯑꯣ
ꯁꯥ ꯑꯀꯪꯕ ꯈꯔ ꯍꯥꯞꯄꯒ
ꯑ ꯍꯥꯎꯕꯅꯦ ꯍꯥꯎꯕꯅꯦ ꯅꯪ
ꯑꯥ ꯀꯕꯣꯛꯇꯨ ꯀꯕꯣꯛꯁꯨ ꯂꯩꯌꯦ ꯑꯗꯨ ꯑꯗꯨ ꯎꯝ ꯑꯗꯨꯗꯤ ꯀꯩꯅꯣ ꯀꯔꯤ ꯍꯥꯏꯁꯤꯔꯥ ꯚꯦꯖꯤꯇꯦ ꯎꯝ ꯚꯦꯖꯤꯇꯦꯕꯜꯁꯨ ꯍꯥꯞꯄꯅꯤꯅ ꯆꯣꯠꯄ ꯆꯣꯠꯂꯗꯤ ꯍꯥꯎꯗꯨꯕꯀꯣ ꯑꯗꯨꯒꯤ ꯆꯖꯤꯛ ꯆꯥꯛ ꯑꯀꯪꯕꯗꯨꯅ ꯉꯧꯕꯗꯨꯅ ꯍꯥꯎꯋꯦ ꯍꯥꯏꯅ ꯑꯗꯨꯅ ꯆꯥ ꯆꯥꯕ
ꯎꯝ ꯑ ꯆꯔꯁꯇꯤ ꯆꯠꯄ꯭ꯔꯣ ꯅꯪꯕꯣ
ꯑꯣ ꯆꯠꯂꯦ
ꯑꯣ ꯐꯥꯏꯌꯦ ꯑꯣ ꯑꯣ ꯏꯚꯤꯅꯤꯡꯗꯗꯤ ꯆꯠꯇ꯭ꯔꯦ ꯑꯣ ꯎ ꯑꯩ ꯌꯥꯔ‌ꯦꯗ ꯈꯪ ꯃ‌ꯣꯔꯅꯤꯡ ꯆꯠꯂꯗꯤ ꯌꯥꯔ‌ꯦ
ꯈꯔ ꯊꯦꯡꯕꯅꯤꯅꯀꯣ ꯑꯗꯨꯝ ꯑꯩꯈꯣꯏ ꯇꯤꯟꯅꯔꯗꯤ ꯀꯔꯤ ꯍꯥꯏꯁꯤꯔꯥ ꯗꯨꯝ ꯏꯚꯅꯤꯡꯒꯤꯗꯤ ꯁꯦꯀ꯭ꯔꯤꯐꯥꯏꯁ ꯇꯧꯈ꯭ꯔꯕꯅꯤ
ꯍ ꯍ ꯌꯥꯏ ꯌꯥꯏ
ꯂꯥꯛꯑꯗꯤ ꯋꯥꯔꯤꯗꯣ ꯅꯨꯡꯉꯥꯏꯕ ꯍꯧꯔꯅꯤꯅ ꯑꯗꯨ ꯑꯣꯏꯔꯗꯤ ꯃꯇꯝ ꯆꯠꯈꯤꯕꯗ‌ꯣ ꯃꯇꯝ ꯆꯠꯄꯗ‌ꯣ ꯈꯪꯍꯧꯗ꯭ꯔꯕ